ꯑꯣ
ꯇꯥꯏꯌꯦ ꯑꯩꯁꯨꯦ ꯇꯥꯏꯌꯦ
ꯑꯗꯣ ꯁꯤꯗꯤ ꯌꯥꯏ ꯃꯗꯤ ꯌꯥꯗ
ꯌꯥꯗ꯭ꯔꯗꯤ ꯇꯧꯔꯔꯣꯏꯁꯦ ꯀꯩꯒꯤꯅꯣ ꯈꯪꯗꯦ ꯑꯗꯨ ꯍꯪꯁꯤꯔꯣ
ꯍꯪꯒꯦ ꯑꯩ ꯍꯥꯏꯒꯦ
ꯑꯣ
ꯑꯗꯣ ꯉꯥꯛ ꯂꯩꯔꯒ ꯑꯃꯨꯛ ꯌꯥꯛꯄꯁꯨ ꯌꯥ ꯍꯥꯏ ꯁꯤ ꯑꯃꯨꯛ ꯂꯔꯒ ꯑꯃꯨꯛ ꯌꯦꯡꯉꯦꯕꯀꯣ ꯑꯗꯨꯗꯨꯗ ꯑꯃꯨꯛꯄ ꯌꯥꯑꯕꯣ ꯉꯥꯡ ꯑꯩꯒꯤ ꯑꯅꯤꯃꯛ ꯌꯥꯗ꯭ꯣꯏꯁꯦ ꯁꯤ ꯅꯝꯕꯔꯗ ꯎ
ꯑꯗꯨꯗꯤ
ꯑꯩ ꯇꯨꯝꯅꯤꯡꯉꯛꯑꯦ ꯑꯃꯣꯛ ꯑꯁ
ꯖꯤꯗꯤ
ꯆꯥꯛ ꯆꯥꯔꯕꯣ
ꯉꯥ ꯄꯣꯛ ꯉꯥ ꯀꯣꯏꯊꯔꯨꯔꯦꯕ
ꯑꯁ ꯈꯟꯇꯥ ꯆꯥꯔꯣꯏ ꯋꯥꯔꯤꯅꯤꯅꯦ
ꯎꯝ ꯍꯪꯆꯤꯠ ꯂꯥꯡꯉꯦ ꯃꯅꯤꯡꯗ ꯐꯝꯕꯅꯦ ꯅꯨꯡꯁꯤꯠ ꯈꯥ ꯈꯥ ꯁꯤꯠꯂꯦ ꯀꯩꯅꯣ ꯀꯥꯕꯗꯨꯕ ꯁꯧꯒ꯭ꯔꯤ ꯆꯥꯏꯌꯦ ꯑꯩꯈꯣꯏꯗꯤ ꯁꯧꯒ꯭ꯔꯤ ꯌꯥꯝ ꯄꯥꯟꯕꯅꯤꯅ
ꯁꯧꯔꯤ ꯃꯔꯥꯡ ꯀꯥꯏꯔꯃꯤ ꯁꯧꯔꯤꯒꯥꯏ ꯁꯧꯔꯤ ꯆꯥꯔꯦꯕ
ꯍꯣꯏ ꯁꯧꯒ꯭ꯔꯤ ꯄꯥꯝꯕ꯭ꯔꯥ ꯄꯤꯔꯛꯎꯔꯥ
ꯌꯥꯔꯥꯅꯤ
ꯀꯩꯒꯤ ꯌꯥꯕꯅꯣ
ꯁ꯭ꯔꯔꯤ ꯂꯩ ꯁꯕ꯭ꯔꯤ ꯂꯩ
ꯆꯝꯄ꯭ꯔꯥꯖꯨ ꯆꯥꯎꯔꯦ ꯆꯝꯄ꯭ꯔꯥꯁꯦ ꯋꯥꯠꯄꯨꯗꯤ ꯋꯥꯠꯂꯤ ꯏꯁꯤꯡ ꯋꯥꯠꯄ꯭ꯔꯥ ꯈꯪꯗꯦ ꯍꯟꯗꯛꯇꯤ ꯆꯥꯎꯕ ꯌꯥꯗ꯭ꯔꯦ
ꯑꯣꯏꯦꯝꯕ ꯌꯥ
ꯍꯪꯗꯦ ꯑꯩ ꯉꯔꯥꯡꯁꯨ ꯉꯟꯇꯥ ꯇꯨꯝꯃꯦ ꯈꯪꯕ꯭ꯔꯥ
ꯑꯁ ꯅꯪꯗꯤ ꯉꯟꯇꯥ ꯇꯨꯝꯕꯦꯝ ꯑꯩ ꯄꯨꯡ ꯃꯔꯤ ꯇꯨꯝꯃꯤ ꯄꯨꯡ ꯃꯔꯤ ꯈꯔ ꯍꯦꯜꯂꯒꯥ ꯄꯨꯡ ꯃꯔꯤ ꯈꯔ ꯍꯦꯜꯂꯦꯑꯦ ꯑꯩ ꯇꯨꯝ ꯌꯥꯗ ꯍꯥꯏꯕ ꯑꯩ ꯈꯪꯗꯦ ꯁꯨꯌꯥ ꯌꯥꯗꯕ ꯃꯥ꫰ꯇꯦꯀꯍꯥꯠꯂꯛꯏ ꯍꯧ ꯑꯍꯤꯡ ꯑꯍꯤꯡ ꯗꯥ
ꯄꯥꯎ ꯑꯗꯨꯗꯦ
ꯑꯗꯨꯨ ꯅꯠꯇꯦꯕ ꯍꯪꯉꯕ ꯐꯣꯟꯁꯦ ꯍꯥꯏꯗꯤ ꯐꯣꯟꯁꯦ ꯄꯥꯏ ꯐꯣꯟ ꯊꯝꯃꯒ ꯊꯑꯣꯣꯏ ꯁꯅ ꯇꯨꯝꯅꯕ ꯍꯥꯏꯅ ꯐꯣꯟꯁꯦ ꯅꯛꯀꯟꯅ ꯆꯥꯛ ꯆꯥꯛ ꯆꯥꯎꯁꯤꯟ ꯊꯝꯃꯒ ꯐꯃꯨꯡꯁꯤꯗ ꯐꯅ ꯀꯨꯏꯅ ꯂꯩꯔꯕꯅꯦꯕ ꯑꯗꯨꯣ ꯌꯥꯗꯦꯕ ꯑꯗꯨꯝ ꯌꯥꯔꯛꯇꯕꯗꯒꯤ ꯄꯨꯡ ꯑꯃ ꯇꯥꯔꯝꯗꯥꯏꯗ ꯐꯣꯟꯁꯦ ꯑꯃꯨꯛ ꯄꯥꯏꯈꯠꯂꯦ ꯍꯥꯏ ꯑꯃꯨꯛ ꯉꯥꯏꯍꯥꯛ ꯐꯣꯟ ꯄꯥꯏꯔꯝꯕꯗꯒꯤ ꯑꯃꯨꯛ ꯂꯩꯔꯦ ꯂꯩꯔꯦ ꯂꯩꯔꯦ ꯑꯗꯨꯝ ꯇꯨꯝ ꯌꯥꯗꯔꯦ ꯄꯨꯡ ꯃꯔꯤꯗ ꯇꯥꯔꯦ ꯃꯩ ꯇꯥꯔ ꯈꯔ ꯏꯟꯊꯔꯛꯑꯦ ꯍꯥꯏꯔꯥꯟꯗ ꯃꯤꯠꯁꯤ ꯎꯏꯊꯔꯛꯑꯦ ꯎꯏꯊꯔꯛꯑ ꯀꯥꯟꯗ ꯇꯨꯝꯊꯩꯅꯤꯩ ꯑꯗ ꯄꯨꯡ ꯇꯔꯥ ꯗꯩꯩ ꯍꯒꯣ
ꯅꯣꯛꯅꯤꯡꯗꯔꯥ
ꯂꯩꯏꯛ ꯑꯣꯏꯅ ꯄꯥꯔꯥꯅꯤ ꯑꯍꯤꯡ ꯑꯍꯤꯡ
ꯂꯥꯏꯔꯤꯛ ꯄꯥꯔꯣ ꯑꯍꯤꯡ ꯑꯍꯤꯡ ꯂꯥꯏꯔꯤꯛ ꯄꯥꯔꯗꯤ ꯍꯦꯛꯇ ꯑꯗꯨꯝ ꯅꯤꯡꯕꯅꯤ
ꯍꯣꯏ ꯑꯦ ꯍ ꯀ ꯆꯠꯂꯛꯑꯅꯤ ꯑꯗ ꯅ ꯃꯥꯡꯛꯇ ꯂꯩ ꯈꯖꯤ ꯂꯩꯃꯇ ꯂꯩꯕꯗꯝꯅꯤ ꯋꯥꯠꯅꯤ ꯐꯃꯨꯡ ꯌꯥꯧꯔꯤꯗꯨ ꯅꯤꯡꯗꯦꯕꯣ ꯏꯕꯦꯝꯃ
ꯐꯃꯨꯡꯗꯨꯗ ꯂꯥꯏꯔꯤꯛꯇꯣ ꯄꯥꯔꯣ ꯄꯥꯅ ꯄꯥꯅ ꯑꯗꯨꯝ ꯂꯣꯡꯅ ꯂꯣꯡꯅ ꯍꯤꯞꯄꯒ ꯑꯗꯨꯝ ꯄꯥꯔꯣ ꯑꯗꯨꯑꯣ ꯑꯣꯏꯔꯗꯤ ꯇꯨꯝꯅꯤꯡꯉꯛꯑꯅꯤꯗꯅ
ꯍꯣꯏ ꯇꯟꯕꯗꯁꯨ ꯂꯣꯏꯔꯦ ꯍꯥꯏꯕ ꯑꯩꯁꯦ ꯇꯟꯕꯗꯁꯨ
ꯀꯔꯤꯒꯤ ꯇꯔꯅꯦ
ꯇꯥ ꯃ ꯃ ꯀ ꯍꯁꯤꯡꯂꯣꯔꯦ ꯍꯥꯏꯕꯏ
ꯇꯟꯒꯅꯨ ꯇꯟꯒꯅꯨ
ꯇꯟꯕꯗ
ꯑꯩꯈꯣꯏ ꯃꯥꯟ ꯈꯦ ꯇ꯭ꯔꯤꯄꯨꯔꯦ
ꯀꯔꯤ
ꯄꯔꯦ ꯥꯛ ꯀꯤ ꯈꯤꯇ ꯆꯥꯈꯤꯒꯦꯗꯅ ꯆꯥꯒꯦ
ꯆ ꯆꯔꯝ ꯆꯥꯁꯤ
ꯆꯒꯦꯕꯤꯃ ꯆꯒꯦ ꯑꯦ ꯑꯦ ꯑꯦ
ꯃꯃꯥꯡꯒꯤ ꯄ꯭ꯔꯤꯚꯤꯌꯁ ꯌꯔ ꯀꯣꯏꯁꯟꯗꯣ
ꯎꯝ
ꯉꯁꯤ ꯄꯤꯒꯦ ꯀꯥꯏꯗ ꯍꯥꯏꯔꯛꯄꯅꯦ
ꯄꯤꯔꯛꯑꯣ
ꯎ
ꯉꯥꯏꯔꯕꯅꯦ
ꯃꯥ ꯉꯔꯥꯡ ꯀꯣꯜ ꯇꯧꯔꯛꯑꯝꯃꯦ ꯑꯗꯨꯗꯣ ꯉꯁꯤ ꯄꯤꯔꯒꯦ ꯈꯣꯠꯂꯒꯦꯅ
ꯎꯝ ꯏ ꯂꯥꯛꯁꯤꯗꯤ ꯀꯔꯝ ꯀꯥꯟꯅ ꯍꯥꯏꯒꯦ
ꯇꯦꯟ ꯖꯨꯂꯥꯏ
ꯆ ꯇ ꯑꯗꯨ
ꯋꯥꯠꯂꯤꯌꯦ ꯑꯩꯗꯣ ꯀꯩꯅꯣ ꯏꯟꯀꯝ ꯁꯥꯔꯇꯤꯐꯤꯀꯦꯠ ꯇꯥꯟꯊꯣꯛꯇꯕ ꯌꯥꯔꯔꯣꯏ ꯇꯥꯟꯊꯣꯛꯑꯒꯦ
ꯑꯃ ꯑꯩꯈꯣꯏꯅ ꯁꯤꯖꯤꯟꯅꯈꯤꯕꯗꯨ ꯆꯠꯅꯔꯔꯣꯏ ꯍꯥꯏꯔꯣ
ꯑ ꯃꯥꯅ ꯍꯥꯏꯕꯗ ꯑꯩ ꯑꯅꯤꯃꯛ ꯑꯩ ꯑꯅꯤꯃꯛ ꯇꯥꯟꯊꯣꯔꯛꯑꯅꯤ ꯏꯟꯀꯝꯗꯨꯗꯤ ꯌꯥꯔꯔꯣꯏꯌꯦ ꯏꯟꯀꯝꯁ ꯆꯍꯤ ꯆꯍꯤꯒꯤꯅꯤꯅ ꯍꯥꯏꯗꯤ ꯏꯟꯀꯝꯁꯦ ꯆꯍꯤ ꯆꯍꯤꯒꯤꯅꯦꯕ ꯑꯗꯨꯒ ꯃꯥ ꯑꯦ ꯁꯤꯒ ꯑꯣ ꯕꯤ ꯁꯤꯒꯤꯗꯨꯗꯤ ꯌꯥꯕꯨꯗꯤ ꯌꯥꯔꯅꯤ ꯍꯥꯏꯗꯤ ꯆꯍꯤ ꯐꯥꯗ꯭ꯔꯤꯕꯅꯤꯅ ꯍꯥꯏꯗꯤ ꯍꯥꯏꯗꯤ ꯑꯩꯈꯣꯏꯅ ꯏꯁꯀꯣꯂꯥꯔꯁꯤꯞꯀꯤ ꯊꯥꯖꯤꯟꯈꯤꯕꯗꯣ ꯋꯥꯠꯂꯤꯗꯅ ꯑꯗꯨꯗꯨꯅ ꯌꯥꯕꯨꯗꯤ ꯌꯥꯔꯗꯣꯏꯁꯨ ꯑꯩ ꯑꯩ ꯇꯥꯟꯊꯣꯔꯛꯑꯅꯤ ꯇꯥꯟꯊꯣꯔꯛꯑ ꯑꯗꯨꯝ ꯊꯥꯖꯤꯜꯂꯅꯤ
ꯊꯣ ꯇꯥꯟꯊꯣ ꯑꯩꯁꯨ ꯇꯥꯟꯊꯣꯛꯇ ꯌꯥꯔꯣꯏ ꯑꯗꯨꯗꯤ ꯂꯣ ꯀꯖꯤꯗꯤ ꯌꯥ ꯂ
ꯑꯗꯨ ꯑꯩꯗꯒꯤ ꯀꯩꯅꯣꯒꯤ ꯑꯩꯒꯤ ꯑꯃ ꯁꯥꯔꯇꯤꯐꯤꯀꯦꯠ ꯂꯧꯊꯣꯛꯄꯗꯨꯁꯨ ꯄꯣꯔꯛꯑꯅꯤ ꯑꯗꯨꯒ ꯃꯉꯣꯟꯗ ꯄꯤꯔꯒ ꯇꯧꯍꯜꯂꯛꯑꯅꯤ ꯅꯠꯇ꯭ꯔꯗꯤ ꯑꯩ
ꯕꯥꯗꯥ ꯍꯥꯏ ꯅ ꯎ ꯅꯣꯏ ꯕꯥꯗ ꯍꯥꯏꯔ ꯇꯥꯟꯊꯣꯛꯍꯜꯂꯣꯑꯣ
ꯑꯣ ꯑꯗꯨ ꯆꯔ ꯂꯥꯟꯊꯣꯛꯑꯅꯦ ꯑꯩ ꯌꯨꯝ ꯆꯠꯇꯣꯏꯅꯦ ꯀꯩꯅꯣ
ꯍꯣꯏ ꯅꯣꯏꯗꯥꯗꯥ ꯑꯗꯨ ꯂꯩꯗ ꯅꯣꯏꯗ ꯑꯗꯨꯝ ꯆꯔꯦ ꯑꯗꯨꯗꯤ
ꯑꯩꯈꯣꯏ ꯇꯗꯥ ꯑꯗꯨ ꯁꯤꯗ ꯂꯝꯐꯦꯜꯗ ꯆꯠꯂꯦ ꯑꯗꯨꯕꯨꯗꯤ ꯃꯉꯣꯟꯗ ꯍꯥꯏꯔꯁꯨ ꯌꯥꯔꯦꯗ ꯑꯣ ꯑꯩꯅ ꯁꯤꯗꯩ ꯊꯥꯖꯤꯟꯈ꯭ꯔꯒ ꯃꯣꯏꯅ ꯁꯥꯏꯟ ꯇꯧꯔꯛꯇꯨ ꯈꯛꯇꯅꯦ ꯑꯩꯅ ꯆꯦꯁꯤꯡꯗꯣ ꯑꯣꯟꯂꯥꯏꯟꯗ ꯊꯥꯖꯤꯟꯕꯗꯣ ꯑꯩꯈꯣꯏꯅ ꯊꯥꯖꯤꯜꯂꯁꯤ ꯌꯥꯏ ꯍꯥꯏꯔ
ꯎꯝ ꯎꯝ
ꯑꯣꯥ ꯑꯦꯉꯝ ꯄ꯭ꯔꯊꯝ
ꯅꯪ ꯑꯣꯟꯂꯥꯏꯟꯗ ꯊꯥꯖꯤꯟꯕꯗꯣ ꯑꯩ ꯍꯥꯏꯦꯛꯇ ꯑ ꯃꯣꯏꯗꯒꯤ ꯁꯥꯟꯅꯤꯗꯨ ꯗꯔꯀꯥꯔ ꯇꯥꯕ ꯅꯠꯇ꯭ꯔꯣ
ꯍꯥ
ꯎꯝ ꯑꯗ ꯑꯣꯟꯂꯥꯏꯟ ꯊꯥꯖꯤꯜꯂꯁꯨ ꯁꯥꯔꯅꯤ ꯇꯧꯗꯣꯏ
ꯁꯥꯏꯟ ꯇꯧꯗꯣꯏꯅꯦ ꯅꯪꯒꯤ ꯑꯟꯑꯦꯝꯄ꯭ꯂꯣꯏꯃꯦꯟ ꯑꯟꯑꯦꯝꯄ꯭ꯂꯣꯏꯃꯦꯟ ꯁꯥꯔꯇꯤꯐꯤꯀꯦꯠꯀꯤ ꯁꯥꯏꯟ ꯅꯨꯡ ꯀꯩ ꯀꯩ ꯂꯣꯏ ꯇꯧꯍꯟꯗꯣꯏꯅꯤ
ꯂꯖ
ꯈꯪꯕ꯭ꯔꯣꯏꯅꯦ ꯍꯥꯏꯁꯦ
ꯎꯗ꯭ꯔꯦ ꯌꯥꯒꯣ ꯑꯩꯈꯣꯏꯗꯤ ꯃꯁꯥꯂ ꯑꯗꯨꯝ ꯇꯥꯖꯟꯅꯁꯦ
ꯀꯩ ꯃꯆꯥ ꯍꯥꯏꯔꯣ ꯂꯣꯏꯔꯅ ꯉꯥꯡꯉꯨ
ꯑꯥꯗ ꯑꯗꯨꯝ ꯊꯥꯖꯤꯟꯕꯅꯤꯅꯅꯦ
ꯎꯝ
ꯃꯣꯏꯅ ꯑꯗꯨꯝ ꯂꯣꯏꯔ ꯄꯤꯔꯛꯄꯅꯤꯅ ꯈꯪꯗꯦꯕ
ꯎ ꯑꯦ ꯅꯪ ꯑꯟꯑꯦꯝꯄ꯭ꯂꯣꯏꯃꯦꯟ ꯁꯥꯔꯇꯤꯐꯤꯀꯦꯠꯇꯤ ꯑꯩꯈꯣꯏ ꯏꯁꯥꯅ ꯄꯨꯗ꯭ꯔꯣ ꯍꯥꯏꯗꯤ ꯑꯟꯑꯦꯝꯄ꯭ꯂꯣꯏꯃꯦꯟ ꯑꯣꯏ ꯍꯥꯏꯕꯒꯤ ꯑꯃ ꯀꯦꯖꯦꯗꯦꯠ ꯑꯣꯐꯤꯁꯥꯔ ꯑꯃꯅ ꯁꯥꯏꯟ ꯇꯧꯕꯗꯣ
ꯈꯪꯗꯦ ꯄꯨꯗꯁꯨ ꯆꯪꯗꯦ
ꯆꯪꯕꯅꯤ ꯏꯟꯀꯝꯗ ꯑꯣ ꯕꯤ ꯁꯤꯗ ꯅꯠꯇꯦ ꯏꯟꯀꯝ ꯁꯥꯔꯇꯤꯐꯤꯀꯦꯠꯇ
ꯍꯪꯒꯗꯤ ꯑꯩꯈꯣꯏ ꯆꯥꯝ ꯇꯧꯕꯅꯤ
ꯍꯣꯏ ꯅꯪꯗꯤ ꯅꯣꯏ ꯅꯇꯧ ꯅꯪꯗꯤ ꯈꯪꯉꯣꯏ ꯍꯌꯦꯡ ꯑꯣꯏꯕꯤ ꯃ ꯑꯃ ꯈꯪꯉꯣꯏꯅꯪ ꯑꯩꯈꯣꯏꯗꯤ ꯑꯩꯈꯣꯏꯕ ꯑꯐꯕ ꯍꯥꯏꯅ ꯅꯁꯥꯡ ꯈꯒꯧ ꯈꯪꯍꯧꯅꯕ ꯍꯥꯏꯅ ꯇꯧꯍꯜꯂꯦ ꯑꯗꯨꯅ ꯈꯪꯉꯦ ꯈꯔ ꯑꯩ
ꯀꯩꯌꯦ ꯇꯧꯕ ꯅꯕꯨꯗꯤ
ꯈꯪꯉꯣꯏ ꯍꯥꯏꯅ ꯑꯗꯣ ꯍꯥꯏꯗꯤ ꯁꯤꯗꯩ ꯑꯣꯟꯂꯥꯏꯟ ꯊꯥꯖꯤꯟꯈ꯭ꯔꯦꯗꯅ ꯑꯣꯟꯂꯥꯏꯟ ꯊꯥꯖꯤꯟꯈ꯭ꯔꯅꯤ ꯄꯩꯁꯥꯗꯨꯄꯥ ꯆꯥꯝ ꯆꯥꯅ ꯂꯧꯔꯤꯗꯣ ꯑꯪꯉꯕ ꯑꯗꯨꯁꯨ ꯊꯥꯖꯤꯟꯈ꯭ꯔꯅꯤ ꯂꯣꯏꯔꯦ ꯑꯗꯨꯗꯣ ꯊꯥꯖꯤꯟꯈ꯭ꯔꯒ ꯑꯥꯗ ꯊꯨꯅ ꯄꯥꯝꯃꯒꯅ ꯃꯣꯏꯒꯤ ꯑꯦꯁ ꯗꯤ ꯑꯣ ꯑꯣꯐꯤꯁꯇ ꯆꯠꯂꯒ ꯑꯩꯈꯣꯏꯅ ꯑꯗꯨꯝ ꯍꯥꯏꯗꯤ ꯃꯣꯏꯅ ꯁꯥꯏꯟ ꯇꯧꯔꯛꯄ ꯉꯥꯏꯔꯅ ꯂꯧꯔꯒꯦꯁꯨ ꯌꯥꯏꯔꯦ ꯅꯠꯇ꯭ꯔꯒ ꯃꯣꯏ ꯑꯦꯁ ꯗꯤ ꯁꯤ ꯑꯣ ꯑꯣꯐꯤꯁꯁꯤꯗ ꯑꯗꯨꯝ ꯆꯠ ꯂꯒꯅꯦ
ꯎꯝ
ꯑꯗꯨ ꯆꯠꯂꯒ ꯑꯗꯨ ꯑꯗꯨꯗ ꯑꯗꯨꯝ ꯃꯁꯥꯗꯨ ꯆꯥꯝꯃ ꯑꯗꯨꯝ ꯄꯤꯔꯒ ꯑꯗꯨꯝ ꯇꯧꯔꯁꯨ ꯌꯥꯔꯦ
ꯎꯝ ꯎꯝ ꯑꯩꯗꯤ ꯑꯗꯨꯝꯕ ꯃꯤꯗꯣ ꯑꯝꯇ ꯎꯅꯗ꯭ꯔꯤꯕꯅꯤ ꯈꯪꯗꯦꯕ
ꯎꯝ ꯎꯝ
ꯑꯗꯨꯝ ꯑꯩꯈꯣꯏꯗꯤ ꯈꯪꯅꯕ ꯃꯤ ꯃꯈꯥꯗ ꯂꯩꯕꯁꯤꯡꯗꯣ
ꯎꯝ
ꯑꯥꯗ ꯄꯤꯁꯜꯂꯝꯕ ꯈꯛꯇꯤꯅꯦꯕ ꯑꯩꯅ ꯉꯥꯏꯔꯒ ꯈꯣꯠꯂꯒ ꯇꯧꯕ ꯅꯠꯇꯦꯕ
ꯎ ꯑꯩꯈꯣꯏ ꯑꯗꯨꯝ ꯇꯧꯔꯦ ꯈꯔ ꯊꯨꯅ ꯄꯥꯎ ꯉꯁꯤ ꯄꯤꯁꯤꯜꯂꯝꯃꯗꯤ ꯉꯁꯤꯕꯨ ꯁꯤꯜꯂꯝꯃꯗꯤ ꯍꯌꯦꯡ ꯅꯗꯥꯡꯋꯥꯏꯔꯝꯒꯨꯝꯕ ꯂꯧ ꯌꯥꯔꯅꯤꯗꯣ
ꯎꯝ ꯍꯣꯏ ꯑꯗꯨꯝ ꯅꯣꯡ ꯅꯤꯅꯤ ꯉꯥꯏꯌꯣ ꯑꯗꯨꯝ ꯍꯥꯏꯕꯒꯨꯝꯕ ꯊꯨꯅ ꯄꯥꯝꯃꯒꯅ ꯊꯨꯅ ꯂꯧꯒꯦ ꯍꯥꯏꯕꯒꯨꯝꯕ ꯑꯗꯨꯃꯥꯏꯅ ꯇꯧꯔꯕ
ꯅꯣꯡ ꯅꯤꯗꯤ ꯑꯗꯨꯝ ꯉꯥꯏꯅꯤꯗꯣ ꯅꯣꯡ ꯅꯤꯗꯤ ꯉꯥꯏꯗꯦ ꯑꯩꯈꯣꯏꯅ ꯉꯁꯤꯕꯨ ꯁꯤꯂꯝꯕꯁꯦ ꯍꯥꯏꯗꯤ ꯃꯣꯏꯒꯤ ꯁꯥꯏꯟ ꯇꯧꯔꯛꯄꯗꯣ ꯈꯛꯇꯅꯦꯕ ꯄꯥꯝꯃꯤꯁꯦ ꯑꯗꯨꯗꯨꯅ ꯃꯣꯏꯒꯤ ꯏꯊꯣꯛꯑꯒ ꯑꯗꯨꯝ ꯍꯥꯟꯅꯗꯒꯤꯩꯁꯨ ꯑꯩꯈꯣꯏꯁꯨ ꯂꯩꯔꯕꯅꯤꯅ ꯅꯠꯇ꯭ꯔꯥ ꯍꯥꯟꯅꯗꯒꯤ ꯑꯩꯗ ꯂꯧꯗꯕꯅ ꯑ ꯑꯩꯈꯣꯏꯗ ꯔꯤꯅ꯭ꯌꯨ ꯇꯧꯕꯅꯤꯅ ꯑꯗꯨꯗꯨꯅ ꯑꯗꯨꯝ ꯀꯩꯅꯣ ꯇꯧꯔꯨꯔꯒ ꯑꯗꯨꯝꯣꯏ ꯄꯤꯁꯤꯜꯂꯛꯑꯒ ꯑꯗꯨꯝ ꯌꯥꯔꯦ
ꯁꯥꯏꯕꯅꯤꯕꯦꯅꯦ ꯀꯥꯏ ꯆꯂꯒ ꯍꯥꯎꯕꯦ
ꯑꯥꯎꯅꯤ ꯆꯠꯁꯤꯜꯂꯣ ꯑꯩꯈꯣꯏꯁꯨ ꯌꯦꯡ ꯊꯪꯕꯠ ꯌꯥꯏ ꯉꯥꯡ ꯅꯨꯡꯗꯥꯡ ꯉꯔꯥꯡ ꯗꯥꯥꯡ ꯌꯦꯟ ꯊꯪꯕ ꯆꯥꯏꯑꯕ
ꯆꯥꯒꯄ
ꯑꯩꯁ ꯌꯦꯟꯖꯥꯛꯇ ꯀꯨꯏꯔꯦꯀꯣ ꯍꯩꯄꯥ ꯁꯥꯏ
ꯆꯒꯦꯁꯤꯦꯅ ꯆꯦꯁꯤꯅ ꯍꯌꯦꯡ ꯏ ꯆꯥꯡꯅꯤ
ꯍꯌꯦ ꯏꯗꯤ ꯌꯦꯂ
ꯁꯖ ꯑꯣꯖꯝꯅꯤ ꯀꯩꯅꯩꯅꯣ
ꯑꯣꯏꯔꯝꯅꯤ ꯑꯗꯨꯕꯨꯗꯤ ꯌꯦꯅꯨ ꯑꯣꯏꯅꯤ ꯃꯣꯏꯗ ꯃꯤ ꯀꯥꯝ ꯎꯟꯅ ꯀ ꯀꯩꯅꯣꯗꯤ ꯂꯥꯛꯇꯣꯏꯔꯣ ꯅꯣꯏꯒꯤ ꯃꯊꯛ ꯃꯊꯛ ꯀꯥꯡꯕꯨꯗꯣ ꯂꯥꯛꯇꯣꯏꯔꯣ
ꯎꯝ ꯀ ꯅꯨꯃꯤꯠꯇ ꯁꯥꯅꯤꯅꯣ ꯈꯪꯗꯤꯌꯦ ꯌꯥꯝꯅꯗꯤ ꯂꯥꯛꯑꯣꯏ
ꯎꯝ ꯑꯗꯨꯝ ꯃꯥ ꯄꯩꯁꯥ ꯌꯥꯝ ꯄꯥꯕ ꯑꯗꯨꯃꯥꯏꯅ ꯇꯧꯗꯣ
ꯃꯥꯁꯨ ꯑꯗꯨꯃꯥꯏꯅ ꯃꯤꯇꯤꯡ ꯁꯤꯜꯂꯛꯀꯥꯟꯗ ꯃꯤ ꯈꯣꯝꯗꯣꯏꯅꯦꯕ ꯄꯥꯏ ꯄꯁ ꯅꯠꯇꯦꯗ ꯁꯨꯝ ꯇꯧꯔꯤꯕ ꯍꯥꯏꯗꯅ ꯎꯝ
ꯃꯥꯥꯏ ꯃꯈꯥꯗ ꯃꯤ ꯌꯥꯎꯔꯛꯄ ꯍꯥꯏꯁꯦ ꯃꯉꯣꯟꯗꯗꯤ ꯀꯥꯗ꯭ꯔꯤꯕꯅꯤꯅ
ꯍꯣꯏ ꯃꯥ ꯇꯒꯤꯅꯤꯅ ꯃꯤ ꯌꯥꯝꯃꯣꯏꯕ ꯎꯝ ꯏꯂ
ꯃꯥꯒꯤ ꯃꯥꯒꯤ ꯃꯈꯥ ꯃꯈꯥꯗ ꯌꯥꯎꯔꯛꯄ ꯑꯗꯣ ꯀꯔꯤꯝ ꯍꯥꯏꯒꯦꯅꯦ ꯅꯪ ꯃꯈꯥꯗ ꯑꯌꯥꯎꯏꯒꯤꯅ ꯅꯪ ꯊꯣꯛꯈ꯭ꯔꯗꯤ ꯀꯃꯥꯏꯅ ꯇꯧꯕ
ꯅꯪ ꯑꯗꯨꯝ ꯇꯧꯍꯧꯕ ꯑꯩꯒ ꯅꯪꯒ ꯑꯦꯀꯥꯎꯟ ꯃꯔꯤ ꯂꯩꯅꯗꯦꯕ ꯅꯪ ꯑꯗꯨꯝ ꯃꯄꯨꯡ ꯐꯥꯅ ꯇꯧꯖꯍꯧꯕ ꯌꯥꯏꯑꯕ ꯈꯪꯕ꯭ꯔ ꯔꯖꯥꯠ
ꯈꯪꯗꯦ ꯑꯗꯤꯗꯤ ꯑꯗꯨꯝ ꯅꯣꯏ ꯄꯩꯁꯥ ꯐꯪꯕꯩ ꯐꯪꯗꯣꯏ ꯋꯥꯔꯤꯅꯤꯗꯤ
ꯎꯝ ꯅꯪꯅ ꯄꯩꯁꯥ ꯐꯪꯒꯦ ꯍꯥꯏ ꯇꯥꯔꯗꯤ ꯅꯪꯗꯤ ꯅꯪꯒꯤ ꯃꯈꯥꯒꯤ ꯃꯤꯗꯣ ꯉꯥꯛꯇ ꯅꯠꯇ꯭ꯔ ꯗꯔꯀꯥꯔ ꯑꯣꯏꯔꯤꯁꯦ
ꯎꯝ ꯑꯗꯨꯏꯗꯤ ꯅꯪ ꯅꯪ ꯐꯪꯉꯔ ꯑꯩꯅ ꯍꯥꯏꯗꯤ ꯅꯪ ꯐꯪꯉꯔꯣꯏꯗ꯭ꯔꯁꯨꯅꯦꯕ ꯅꯪ ꯇꯣꯛꯈ꯭ꯔꯗꯤ
ꯑꯩꯅ ꯀꯛꯇ ꯇꯥꯔꯗꯤ ꯑꯩ ꯐꯪꯉꯔꯣꯏ
ꯅꯁꯨ ꯑꯣ ꯅꯪꯁꯨ ꯀꯛꯇꯕꯗꯤ ꯌꯥꯗꯦꯕ
ꯌꯥꯗ
ꯑꯣ ꯅꯪ ꯃꯈꯥꯗ ꯂꯩꯌꯦꯕ ꯅꯪ ꯃꯈꯥꯗ ꯂꯩꯔꯤꯕ ꯃꯤꯁꯤꯡꯗꯨꯒꯤ ꯀꯩꯅꯣ ꯉꯇ ꯇꯧꯒꯦ ꯍꯥꯏꯔꯒꯗꯤ ꯅꯪꯁꯨ ꯀꯛꯇꯕ ꯌꯥꯗꯦꯕ
ꯌꯥꯗꯦ ꯑꯩꯗꯤ ꯎ ꯊꯥ ꯈꯨꯗꯤꯡꯒꯤ ꯀꯛꯇꯕ ꯌꯥꯗꯦ
ꯑꯣꯥ ꯑꯁ ꯑꯁ
ꯑꯗꯨꯏꯅꯦ ꯍꯥꯏꯗꯤ ꯅꯪꯒꯤ ꯃꯊꯛ ꯊꯪꯕ ꯃꯤꯈꯩꯗꯤ ꯅꯪꯒꯤ ꯗꯔꯀꯥꯔ ꯑꯝꯇ ꯇꯥꯗꯦꯕ ꯃꯣꯏꯅ ꯀꯛꯄ ꯀꯛꯇꯕ ꯅꯪꯉꯣꯟꯗ
ꯎ
ꯅꯪꯒꯤ ꯊꯥꯗꯨꯒꯤ ꯅꯪꯅ ꯀꯛꯑꯅꯤ ꯀꯥꯟꯗ ꯅꯪꯒꯤ ꯃꯈꯥꯗꯣ ꯐꯖꯅ ꯁꯦꯝꯃꯀꯥꯟꯗ ꯊꯥ ꯊꯥꯗꯨꯒꯤ ꯒꯤ ꯑꯣꯏꯅ ꯂꯦꯚꯦꯜꯗꯣ ꯑꯗꯨꯏ ꯌ ꯄꯊꯣꯛ ꯈꯅꯦꯕ ꯑꯗꯨꯒꯅꯦ ꯅꯪꯅ ꯊꯕꯛꯁꯦ ꯃꯌꯥꯝ ꯇꯧꯔꯦꯗꯅ
ꯎꯝ
ꯑꯗꯨꯒ ꯑꯩꯁꯤꯅ ꯇꯧꯗꯕꯤꯗ ꯑꯗꯨꯝ ꯂꯩꯔꯦꯗꯅ
ꯎꯝ
ꯑꯗꯨꯒ ꯑꯩꯒꯤ ꯄꯥꯔꯁꯅꯦꯜꯗꯤ ꯑꯗꯨꯝ ꯀꯛꯆꯕ
ꯎꯝ
ꯑꯗꯨ ꯑꯣꯏꯇꯥꯔꯗꯤ ꯅꯪꯒ ꯑꯩꯒꯁꯦ ꯂꯦꯕꯦꯜ ꯆꯞ ꯃꯥꯟꯅꯔꯗꯤ ꯅꯪꯉꯣꯟꯗ ꯍꯦꯟꯅ ꯄꯩꯁꯥ ꯐꯪꯅꯦꯕ ꯑꯩꯉꯣꯟꯗꯅ ꯆꯥꯝꯃꯉꯥꯃꯨꯛꯀꯨꯝꯕ ꯑꯗꯨꯒꯨꯝꯕ ꯈꯛꯇꯪ ꯐꯪꯉꯛꯇꯣꯛꯇꯕ
ꯑ ꯅꯪꯁꯨ ꯍꯣꯔꯍꯟꯗꯕ ꯌꯥꯗꯦꯅꯦ ꯑꯗꯨꯗꯤ ꯑꯅꯤꯃꯛ ꯍꯣꯟꯅ ꯇꯥꯕꯅꯤꯅꯦ
ꯁꯥꯏꯠ ꯃꯌꯥꯝ ꯊꯝꯒꯗꯕꯅꯦꯕ ꯑꯩꯒꯤ ꯃꯈꯥꯗ ꯅꯪ ꯂꯩꯔꯦꯅ ꯋꯥꯟ ꯁꯥꯏꯗꯠꯇꯨꯇꯪ ꯍꯣꯠꯅꯕꯁꯨ ꯌꯥꯗꯦꯕ ꯅꯪꯒ ꯑꯩꯒ ꯂꯦꯕꯦꯜ ꯃꯥꯟꯅꯔꯛꯑꯗꯤ ꯑꯩ ꯂꯩꯕꯩ ꯀꯥꯟꯅꯗ꯭ꯔꯦꯕ
ꯎꯝ
ꯑꯗꯨꯅ ꯃꯊꯥꯡ ꯃꯊꯥꯡ ꯃꯊꯥꯡ ꯃꯌꯥꯝ ꯐꯥꯔꯁ ꯂꯥꯏꯟꯗ ꯃꯌꯥꯝ ꯊꯝꯒꯗꯕ
ꯑꯣ ꯑꯗꯨꯗꯤ ꯊꯝꯃꯒꯦꯀꯣ
ꯊꯃ ꯊ
ꯍꯣꯏ ꯍꯣꯏ ꯊꯥꯃꯦꯂ
ꯎꯝ